ꯍꯜꯂꯣ
ꯇꯔꯕꯣ
ꯍꯜꯂꯣ
ꯇꯔꯕꯥꯣ
ꯇꯔꯕꯣ
ꯇꯥꯏꯌꯦ ꯇꯥꯏꯌꯦ ꯍꯜꯂꯣ ꯇꯥꯏꯌꯦ
ꯎꯝ ꯀꯩꯗꯧꯔꯝꯃꯤꯅꯣ
ꯑ ꯍꯣꯏꯌꯦ ꯈꯪꯗꯦꯅ ꯁꯨꯝ ꯄꯥꯡꯂꯩ ꯂꯩꯔꯝ ꯅꯪꯅ ꯀꯔꯤ ꯇꯧꯔꯤꯕ ꯍꯧꯖꯤꯛꯇ
ꯀꯩꯝ ꯇꯧꯗꯦꯗ
ꯋꯥꯀꯤꯡ ꯆꯠꯄ ꯁꯥꯟꯅꯔꯤ
ꯏꯃꯥꯏ ꯃ ꯃꯌꯥꯝ ꯇꯨꯝꯅꯔ ꯃꯇꯝꯁꯤ ꯅꯪ ꯋꯥꯛꯀꯤꯡ ꯆꯠꯄ ꯁꯥꯟꯅꯔꯤꯕ
ꯑꯁ ꯀꯗꯥꯥꯏꯗꯩ ꯇꯨꯝꯕ ꯀꯗꯥꯏꯗꯤ ꯌꯥꯗꯣꯏꯅꯣꯗ ꯑꯁꯨꯌꯥꯝ ꯁꯥꯕꯁꯤꯗꯕꯨ
ꯎꯝ ꯄꯩꯁꯥ ꯑꯗꯨꯌꯥꯝ ꯄꯥꯏꯔꯤꯗꯨꯕꯨ ꯑꯦꯁꯤ ꯑꯃ ꯊꯣꯛ ꯊꯦꯠꯆꯤꯟꯅꯤ ꯑꯦꯝ ꯌꯨꯗ
ꯀꯔꯥꯏꯗꯩ ꯑꯗꯨ ꯑꯗꯨꯏ ꯄꯩꯁꯥꯗꯨꯅꯕꯨ ꯑꯁꯥꯕꯁꯤ ꯈꯥꯡꯖꯔꯒꯦ ꯑꯩ ꯑꯗꯨꯝ
ꯎꯝ ꯅꯪꯁꯤ ꯂꯤꯛ ꯂꯤꯛꯄꯒꯤ ꯃꯥꯟꯁꯤꯟꯂꯛꯑꯦꯗ ꯑꯦꯁꯤ ꯑꯃ ꯊꯣꯛ ꯍꯥꯞꯆꯤꯟꯅꯤ ꯑꯗꯨꯒ ꯅꯨꯡꯉꯥꯏꯅ ꯂꯩꯒꯗꯕ
ꯑꯁ ꯂꯤꯛꯄꯩ ꯅꯠꯇꯦꯗ ꯑꯗꯨꯏ ꯃꯇꯝ ꯌꯥꯝ ꯋꯥꯠꯂꯤ ꯑꯗꯨꯏꯅꯤꯗ
ꯎꯝ ꯌꯥꯗꯤ ꯌꯥꯔꯦꯕ ꯍꯥꯞꯄꯁꯤ ꯅꯠꯇ꯭ꯔꯥ
ꯑꯦ ꯌꯥꯇ꯭ꯔꯤ ꯌꯥꯇ꯭ꯔꯤ
ꯎꯝ ꯎꯝ ꯅꯪ ꯍꯧꯖꯤꯛꯕꯨ ꯀꯩꯅꯣ ꯀꯩꯀꯩ ꯍꯣꯠꯅꯔꯤꯒꯦ
ꯀꯩꯝ ꯇꯧꯗꯦꯗ ꯑ ꯑꯦꯛꯖꯥꯝ ꯃꯆꯥ ꯃꯆꯥ ꯊꯥꯗꯅ ꯇꯧꯔꯤ
ꯎꯝ ꯏꯁ ꯆꯞ ꯃꯥꯅꯩ ꯑꯗꯨꯗꯤ ꯑꯦꯛꯖꯥꯝ ꯊꯥꯅꯕ ꯈꯔ ꯇꯧꯔꯤ ꯍꯥꯏꯗꯨꯅꯦ ꯑꯗꯨꯝ ꯈꯔ ꯇꯧ ꯀꯩꯀꯥ ꯇꯧ ꯑꯗꯨꯝ ꯇꯧ ꯂꯩꯔꯦ ꯍꯧꯖꯤꯛꯁꯦ ꯌꯥꯗ꯭ꯔꯦ
ꯈꯪꯗꯦꯕꯣ ꯕꯦꯔꯥ ꯀꯥꯔꯦꯕꯣ
ꯍꯥꯟꯅꯒꯤ ꯄꯨꯟꯁꯤꯗꯨ ꯑꯣꯏꯗ꯭ꯔꯦꯕ ꯑꯉꯥꯡ ꯑꯣꯏꯔꯤꯉꯩ ꯄꯨꯟꯁꯤꯗꯣ
ꯎꯝ ꯑꯁ ꯑꯉꯥꯡ ꯑꯣꯏꯀꯥꯟꯗꯗꯤ ꯅꯨꯡꯉꯥꯏꯕꯅꯤꯗꯣ
ꯎꯝ
ꯈꯔ ꯆꯥ ꯈꯔ ꯎꯝ
ꯎꯝ
ꯆꯦꯟ ꯆꯣꯡꯗꯅ ꯉꯥꯏꯍꯥꯛ ꯁꯥꯟꯅꯔꯨꯔꯅꯤ ꯑꯗꯨꯒ ꯑꯗꯨꯝ ꯌꯥꯕꯅꯦꯕ
ꯍꯣꯏꯅꯦ ꯆꯥꯏ ꯁꯥꯟꯅꯔꯣꯅꯤ ꯑ ꯁꯥꯟꯅꯔꯨꯔꯅꯤ ꯆꯥꯛ ꯈꯔ ꯂꯧꯈꯠꯂꯅꯤ ꯑꯗꯩꯗꯤ ꯉꯥꯏꯍꯥꯛ ꯀꯩꯅꯣꯝ ꯇꯧꯔꯅꯤ ꯑꯗꯣ ꯇꯨꯝꯃꯅꯤ ꯑꯗꯨꯝ
ꯇꯥꯏꯃꯤꯝꯁꯦ ꯀꯤꯍꯣꯝ ꯆꯥꯔꯛꯄ ꯇꯥꯏꯝ ꯀꯤꯍꯣꯝꯒꯤ ꯃꯇꯝ ꯌꯧꯔꯛꯄꯁꯦ ꯀꯥꯡꯒ ꯅꯤꯡꯁꯤꯡꯉꯛꯏꯅꯦ
ꯀꯥꯡ ꯑꯩꯈꯣꯏ ꯀꯥꯡ ꯃꯇꯝ ꯌꯧꯒꯤꯗ꯭ꯔꯤꯕꯣ ꯍꯧꯖꯤꯛꯄꯣ
ꯌꯧꯗ꯭ꯔꯤꯌꯦ ꯌꯧꯔꯛꯇꯣꯔꯕꯅꯤ ꯍꯧꯖꯤꯛ ꯍꯧꯔꯛꯇꯣꯔꯕꯅꯤ
ꯃꯣꯏ ꯀꯥꯡ ꯑꯍꯥꯟꯕ ꯆꯤꯡꯕꯗꯨꯅ ꯀꯩꯅꯣꯝ ꯍꯥꯏꯗꯥꯏꯅꯦ ꯀꯥꯡ
ꯑꯗꯨꯗꯣ ꯀꯩ ꯀꯩꯩ ꯀꯥꯡ ꯑꯗꯨ ꯀꯔꯤ ꯀꯥꯡ ꯑꯗꯨꯥꯏꯅꯒꯨꯝ ꯇꯧꯕꯅꯤꯗ ꯑ ꯑꯀꯣꯟꯕꯩꯗꯨꯅ ꯀꯥꯡꯂꯦꯟ ꯍꯥꯏꯕꯅꯦꯕꯀꯣ
ꯑ ꯀꯥꯡ ꯑꯍꯥꯟꯕ ꯆꯤꯡꯕꯩꯗꯨꯁꯨ ꯀꯩꯅꯣꯝꯗꯤ ꯍꯥꯞ ꯀꯥꯡ ꯑꯍꯥꯟꯕꯩꯗꯨ
ꯀꯥꯎꯒ꯭ꫪ‌ꯦꯅ‌ꯦ ꯀꯥꯎꯒꯔ‌ꯦꯗ ꯀꯩ ꯍꯥꯏꯕꯅꯣ
ꯑꯃꯗꯤ ꯀꯧꯅꯒꯨꯝ ꯂꯩꯇ꯭ꯔꯣ ꯃꯣꯏ ꯃꯃꯤꯡ ꯑꯃ
ꯑꯥ ꯂꯩꯗꯤ ꯂꯩꯕꯅꯤ ꯒ꯭ꯌꯥꯟꯒ ꯇꯥꯗ꯭ꯔꯦ ꯇꯧꯖ‌ꯦ ꯀꯥꯎꯊꯣꯛꯈ꯭ꯔꯦꯕ
ꯏꯁ ꯀꯥꯡ ꯃꯇꯝꯗ ꯏꯕꫭ ꯀꯩꯅꯣ ꯇꯧꯔꯅꯤ ꯀꯥꯡ ꯆꯤꯡꯕꯒꯤ ꯀꯥꯡ ꯆꯤꯡꯉꯤꯉꯩꯗ ꯃꯣꯏ ꯑꯃ ꯑ ꯊꯝꯆꯦꯠꯇꯒꯤ ꯀꯩꯗꯒꯤ ꯃꯌꯥꯝ ꯂꯪꯗꯩꯗꯅ
ꯎꯝ
ꯎꯝ ꯃꯥ ꯇꯪꯗꯕꯩ ꯑ ꯂꯥꯛ ꯈꯟꯅꯕ ꯀꯥꯡ ꯆꯤꯡꯕ ꯂꯣꯏꯔꯅꯤ ꯑꯗꯒꯤ ꯑꯩꯈꯣꯏꯒꯤ ꯀꯦꯁꯤ ꯀꯩ ꯌꯦꯟꯕꯒꯤꯗꯣ ꯑꯗꯨꯒꯤ ꯃꯇꯝꯗꯁꯨ ꯑꯁ ꯑꯁꯣꯝ ꯃꯀꯣꯛꯇ ꯑꯃꯨꯛ ꯆꯠꯂꯅꯤ ꯑꯃꯨꯛ ꯐꯪꯉꯅꯤ ꯃꯌꯥꯏꯗ ꯑꯃꯨꯛ ꯐꯝꯃꯅꯤ ꯑꯃꯨꯛ ꯐꯪꯉꯅꯤ ꯑꯥ ꯃꯅꯤꯡꯗ ꯑꯃꯨꯛ ꯆꯠꯂꯅꯤ ꯐꯪꯡꯉꯥꯅꯤ ꯑꯁ ꯍꯥꯎꯁꯨ ꯍꯧꯕꯅꯤ ꯃꯣꯏ ꯀꯩꯅꯣꯗ ꯕꯥꯃꫭꯟꯅ ꯊꯣꯡꯕꯗꯣ
ꯑꯩꯈꯣꯏ ꯑꯩꯈꯣꯏꯗꯗꯤꯀꯣ ꯀꯥꯡ ꯆꯤꯡꯕ ꯁꯨꯃꯥꯏꯅ ꯇꯧꯋꯦꯕ ꯑ ꯀꯥꯡꯖꯦ ꯑꯩꯈꯣꯏ ꯂꯩꯀꯥꯏꯁꯤꯗ ꯑꯩꯅ ꯁꯨꯝ ꯈꯟꯕꯗ ꯕꯥꯃꯣꯟꯁꯦ ꯑꯃ ꯑꯅꯤ ꯑꯣꯏꯔ ꯃꯥꯜꯂꯦ ꯑꯗꯣ ꯀꯥꯡ ꯆꯤꯡꯕꯗꯤ ꯑꯃꯈꯛ ꯆꯤꯡꯉꯦꯕꯀꯣ
ꯎꯝ
ꯑꯗꯣ ꯀꯥꯡ ꯆꯤꯡꯉꯤꯁꯦ ꯑꯩꯈꯣꯏ ꯏꯃꯥꯟꯅꯕ ꯏꯃꯥꯟꯅꯕ ꯍꯣꯏꯒꯤꯅꯦꯕ ꯀꯥꯡ ꯆꯤꯡꯉꯤꯁꯦ
ꯎꯝ
ꯑꯗꯣ ꯑꯩꯈꯣꯏꯅ ꯊꯥꯏꯅ ꯑꯩꯈꯣꯏꯅ ꯑꯉꯥꯡ ꯑꯣꯏꯔꯤꯀꯥꯟꯗ ꯇꯧꯔꯛꯏꯁꯦ ꯀꯥꯡ ꯅꯨꯃꯤꯠꯁꯦ ꯀꯩꯅꯣ ꯇꯧꯗꯣꯏꯅꯦꯕ ꯌꯨꯝꯖꯤꯗ ꯖꯥꯝꯒ ꯆꯥꯗꯣꯏꯅꯤꯅꯦ ꯖꯥꯝꯒ ꯍꯦꯛꯎꯔꯒ ꯑꯗꯨꯒ ꯑ ꯌꯨꯝꯁꯤꯗ ꯀꯩꯅꯣ ꯇꯧꯔꯅꯤ ꯈꯦꯁꯤ ꯀꯩꯀꯥ ꯍꯧꯔꯅꯤ ꯎꯇꯤ ꯀꯩꯀꯥ ꯇꯧꯔꯅꯤ ꯑꯌꯨꯛꯁꯤꯗ ꯀꯣ
ꯎꯝ
ꯑꯗꯨ ꯆꯥꯔꯅ‌ꯤꯕ ꯑꯩꯈꯣꯏ ꯑꯍꯟ ꯃꯌꯥꯝꯖ‌ꯦ ꯑꯍꯟ ꯃꯌꯥꯝꯁꯦ ꯃꯣꯏ ꯃꯃꯥꯟꯅꯕꯁꯤꯡꯁ ꯂꯣꯏ ꯀꯧꯔꯒ ꯈꯦꯆꯤꯒ ꯍꯧꯗꯣꯏꯅꯦꯕ ꯑꯗꯨꯒ ꯆꯥꯔꯅꯦꯕ ꯑꯗꯨꯗꯨꯒ ꯎꯝ ꯑ ꯅꯨꯡꯊꯤꯟ ꯌꯧꯔꯛꯄꯒꯤ ꯁ꯭ꯋꯥꯏꯒꯤ ꯇꯥꯏꯃꯤꯡꯁꯤꯗ ꯕꯣꯝꯂꯥ ꯑꯃ ꯀꯩꯅꯣꯗꯣ ꯈꯪꯕ꯭ꯔꯥ ꯅꯣꯡꯃꯩꯒꯤ ꯃꯥꯟꯕ ꯑꯃ ꯕꯣꯝꯂꯥ ꯀꯥꯞꯄꯤ ꯑꯃ ꯂꯩꯕꯗꯣ
ꯑꯣ ꯅꯣꯡꯃꯩꯗ ꯍꯥꯞꯄꯒ ꯔꯥꯎꯟ ꯀꯥꯞꯄꯤꯗꯣ
ꯑ ꯔꯥꯎꯟꯒ ꯀꯥꯞꯄꯛꯄꯤꯗꯣ ꯑꯗꯨꯒꯨꯝꯕꯖ‌ꯦ ꯂꯩ ꯂꯩꯔꯅꯦꯕ ꯑꯗꯨꯗꯨꯒ ꯌꯨꯝꯗꯒꯤ ꯌꯨꯝꯗ ꯄꯩꯁꯥ ꯈꯔ ꯈꯔ ꯅꯤꯔꯅꯦꯕꯀꯣ
ꯑꯥ
ꯑꯗꯨꯗꯨꯒ ꯑꯩꯈꯣꯏ ꯑꯗꯨꯒꯤ ꯈꯨꯜ ꯊꯪꯅꯕ ꯑꯃ ꯂꯩꯌꯦ ꯑꯗꯨꯗ ꯈꯣꯡꯅ ꯅꯠꯇ꯭ꯔꯒꯅ ꯁꯥꯏꯀꯜꯗ ꯇꯧꯔꯒ ꯆꯠꯂꯅꯤ
ꯎꯝ
ꯑꯗꯨꯗꯨꯒ ꯑ ꯑꯩꯈꯣꯏꯅ ꯀꯩꯅꯣꯖ‌ꯦ ꯑ ꯄꯀꯧꯔꯥ ꯀꯩꯀꯥꯁꯦ ꯆꯥꯔꯨꯔꯅꯦꯕ
ꯎꯝ
ꯍꯜꯂꯛꯄꯁꯤꯗ ꯀꯤꯍꯣꯝ ꯂꯩꯔ ꯍꯜꯂꯛꯇꯣꯏꯅꯦ ꯀꯥꯡ ꯆꯤꯡ ꯌꯥꯎꯕ ꯅꯪ ꯄꯨꯂꯞ ꯍꯜꯂꯛꯇꯣꯏꯅꯦꯕ
ꯎꯝ
ꯑꯗꯨꯗꯨꯒ ꯀꯥꯡꯖ‌ꯦ ꯆꯤꯡꯕ ꯀꯥꯟꯁꯤꯗ ꯑꯩꯈꯣꯏꯅ ꯑꯥ ꯃꯤ ꯃꯌꯥꯝ ꯌꯥꯝꯃꯦ ꯊꯧꯔꯤ ꯄꯥꯏꯔꯒ ꯆꯤꯡꯉꯛꯇꯣꯏꯅꯦꯕꯀꯣ
ꯎꯝ
ꯑꯗꯨꯗꯣ ꯄꯥꯏꯔꯥ ꯆꯤꯡꯑꯗ ꯃꯍꯩ ꯆꯥꯎꯏ ꯈꯣꯠꯂꯤ ꯌꯥꯝ ꯍꯥꯏꯅꯕꯅꯦ ꯂꯥꯏꯕꯛꯇ ꯀꯠ ꯇꯅ ꯑꯗꯨꯒ ꯊꯣꯒꯥꯟ ꯊꯣꯡꯒꯥꯟꯗ ꯍꯩ ꯔꯥꯒꯁꯦ ꯀꯠꯇꯅ ꯑꯗꯨꯗꯨꯒ ꯑꯗꯨꯒꯤ ꯍꯩꯔꯥ ꯃꯌꯥꯝꯁꯦ ꯑꯃꯨꯛ ꯑꯩꯈꯣꯏꯒꯤ ꯀꯥꯡ ꯆꯤꯡꯐꯝꯝ ꯂꯣꯏꯔꯛꯄ ꯖꯒꯥ ꯑꯃ ꯂꯩꯌꯦꯕ ꯑꯩꯈꯣꯏꯒꯤ ꯑꯗꯨꯒꯤꯗ
ꯑꯥ
ꯑꯥ ꯑꯗꯨꯗꯨꯗ ꯃꯌꯥꯝꯁꯤꯗ ꯃꯌꯥꯝꯁꯦ ꯑꯗꯨꯗ ꯁꯧ ꯁꯥꯡꯉꯩ ꯂꯩꯗꯣꯏꯅꯦꯕ ꯃꯌꯥꯝ ꯑꯗꯨ ꯃꯌꯥꯝꯁꯤꯗ ꯃꯣꯏꯒꯤ ꯃꯌꯥꯝꯅ ꯀꯜꯂꯛꯈꯤꯕ ꯍꯩꯔꯨꯛ ꯑꯗꯒꯤ ꯀꯩꯀꯥ ꯃꯌꯥꯝꯗꯣ ꯑꯗ ꯂꯣꯏ ꯂꯪꯊꯣꯔꯛ ꯑꯩꯈꯣꯏ ꯃꯌꯥꯝ ꯂꯥꯛꯅꯗꯣꯏꯅꯦꯕ ꯑꯗꯨ ꯀꯤꯍꯣꯝꯒ ꯐꯪꯕꯁꯤꯒꯤ ꯋꯥꯈꯜ ꯈꯨꯅꯨꯡꯉꯥꯏꯁꯤꯗꯤꯀꯣ ꯑꯗꯨ ꯑꯣꯛꯄꯁꯤꯗ
ꯍꯣꯏꯅꯦ ꯍꯩ ꯔꯥ ꯀꯩꯀꯥ ꯃꯌꯥꯝ ꯍꯣꯏ ꯂꯣꯏ ꯂꯪꯊꯂꯛꯄꯅꯦ ꯃꯣꯏ
ꯑ ꯑ ꯃꯜꯂ ꯃꯜꯂ ꯆꯥꯅꯗꯣꯏꯅꯦ ꯑꯗꯨ ꯑꯗꯨ ꯂꯔꯒ ꯑꯃꯨꯛ ꯑꯩꯈꯣꯏ ꯏꯃꯥꯟꯅꯕꯁꯤꯡꯅ ꯑꯃꯨꯛ ꯀꯧꯔꯛꯑꯅꯤ ꯃꯣꯏꯒꯤ ꯀꯥꯡ ꯆꯤꯡꯕꯅꯤꯅ ꯃꯣꯏꯒꯤ ꯈꯦꯁꯤ ꯀꯩꯀꯥ ꯇꯧꯕꯗꯣ ꯅꯨꯡꯗꯥꯡꯁꯤꯗꯀꯣ ꯆꯥꯛ ꯆꯥꯖꯦ ꯂꯥꯛꯑꯣꯅ ꯑꯗꯨꯃꯨꯛ ꯆꯠꯂꯅꯤ ꯑꯗꯨ ꯆꯥꯔꯨꯔꯅꯤ ꯃꯥꯅ ꯑꯗꯨꯝ ꯃꯈꯣꯏꯗꯤ ꯑꯗꯨꯝ ꯍꯥꯏꯗꯤ ꯏꯃꯥꯟꯅꯕ ꯀꯧꯕꯅꯤꯅ ꯑ ꯑꯗꯨꯝ ꯇꯣꯉꯥꯟꯅ ꯑꯗꯨꯝ ꯈꯥꯛꯑꯒ ꯑꯗꯨꯝ ꯊꯝꯃꯕꯅꯦ ꯃꯥꯅ
ꯎꯝ ꯑꯗꯣ ꯀꯩꯅꯣꯒꯤ ꯈꯔ꯭ꯦꯆꯤ ꯆꯥ ꯃꯇꯝꯗꯅꯦ ꯍꯣꯏ ꯍꯥꯎꯔꯤꯁꯤ ꯀꯩꯅꯣ ꯅꯠꯇ ꯃꯣꯏꯒꯤ ꯊꯝꯅꯥꯗ ꯐꯖꯅ ꯌꯣꯝꯃ ꯆꯥꯕꯗꯣ ꯊꯝꯅꯥꯗ
ꯑꯥ ꯑꯥ ꯃꯥꯅꯦ ꯑꯗꯨꯅꯦ ꯑꯗꯨꯅꯤ ꯈ꯭ꯋꯥꯏ ꯍꯥꯎꯔꯤꯁꯦ
ꯃꯥꯒꯤ ꯊꯝꯅꯥꯗꯒꯤ ꯀꯔꯤ ꯃꯍꯥꯎ ꯄꯤꯊꯣꯛꯄꯅꯣ ꯈꯪꯗꯦꯕ ꯑꯗꯨ ꯍꯥꯞꯄ ꯍꯥꯏꯗꯤ ꯑꯩꯈꯣꯏ ꯍꯧꯖꯤꯛꯇꯤ ꯊꯝꯅꯥꯁꯤ ꯌꯥꯝ ꯋꯥꯔꯦꯗꯅ ꯍꯥꯏꯗꯤ ꯐꯪꯕꯁꯦ ꯍꯥꯏꯗꯤ ꯇꯥꯡꯉꯁꯨ ꯇꯥꯡꯅꯥ ꯑꯃꯔꯣꯝꯗ ꯍꯧꯖꯤꯛꯇꯤ ꯅꯍꯥꯟꯋꯥꯏꯗꯤ ꯄꯪ ꯐꯪꯅꯔꯒ ꯀꯩꯅꯣ ꯇꯧꯔꯝꯃꯤꯅ ꯍꯧꯖꯤꯛꯇꯤ ꯌꯣꯟꯕꯐꯥꯎ ꯌꯥꯎꯅꯔꯦꯕ
ꯑ
ꯑꯗꯣ ꯀꯩꯅꯣ ꯇꯧꯋꯦꯕ ꯑ ꯍꯧꯖꯤꯛꯅ ꯑꯃꯨꯛ ꯄ꯭ꯂꯥꯁꯇꯤꯛꯀꯨꯝꯕ ꯀꯩꯒꯨꯝꯕꯗ ꯃꯌꯥꯝ ꯌꯣꯝꯃꯥ ꯀꯩꯅꯣ ꯇꯧꯅꯅ ꯌꯦꯟꯅꯔꯦꯗꯅ
ꯑ
ꯄ꯭ꯂꯥꯥꯁꯇꯤꯛ ꯌꯣꯝꯃꯒ ꯆꯥꯕꯁꯤꯗꯤ ꯍꯥꯎꯇꯦꯕ
ꯍꯥꯎꯇꯦ ꯊꯝꯅꯥꯒꯤꯁꯤꯗ ꯍꯥꯎꯔꯤꯁ ꯑꯇꯩ ꯅꯠꯇꯦꯗ ꯃꯥꯒꯤ ꯇꯣꯉꯥꯟꯕ ꯔꯣꯁ ꯑꯃ ꯃꯍꯥꯎ ꯍꯥꯏꯗꯤ ꯃꯅꯝꯁꯨ ꯌꯥꯝ ꯅꯨꯡꯁꯤꯕ ꯑꯩꯈꯣꯏꯒꯤ ꯀꯩꯅꯣ ꯑꯃ ꯊꯣꯛꯄꯅꯦꯕ ꯈꯪꯕ꯭ꯔꯥ ꯑꯗꯨꯗꯨꯅ ꯑꯩꯈꯣꯏꯗ ꯃꯍꯥꯎ ꯍꯥꯞꯄ ꯑꯣꯏꯅ ꯈꯜꯍꯟꯕ ꯍꯥꯏꯇꯥꯔꯦ ꯋꯥꯈꯜꯁꯤꯗꯗꯤꯀꯣ ꯑꯩ ꯍꯥꯏꯗꯤ ꯆꯞ ꯆꯥꯕ ꯍꯥꯏꯇꯥꯔꯦ ꯑꯗꯨꯗ ꯍꯥꯞꯄꯒ ꯆꯥꯕꯗꯨꯅ ꯃꯍꯥꯎꯗꯣ ꯊꯣꯛꯄꯒꯤ ꯇꯥꯏꯞꯇ ꯇꯧꯕꯅꯦꯕ
ꯎꯝ ꯍꯣꯏ ꯑꯗꯩ ꯑꯁ ꯃꯣꯏ ꯈꯪꯗꯦꯗ ꯀꯃꯥꯏꯅ ꯇꯧꯋ ꯃꯣꯏ ꯃꯣꯏꯒꯤ
ꯎ
ꯀꯃꯥꯏꯅꯕꯨ ꯄꯨꯊꯣꯛꯑꯝꯃꯤꯅꯣ ꯈꯪꯗꯦ ꯃꯣꯏ ꯀꯣꯝꯕꯣꯖꯦ ꯍꯥꯏꯇꯥꯔꯦ ꯎꯇꯤꯒ ꯈꯦꯆꯤꯒ ꯍꯥꯏꯔꯒꯥ ꯍꯥꯏꯇꯥꯔꯦ
ꯋꯥꯔꯤꯒ ꯂꯩꯕꯅꯦ ꯀꯩꯅꯣ ꯇꯧꯒꯤꯕꯒꯤꯀꯣ ꯑꯣ ꯑꯩꯖꯨ ꯋꯥꯔꯤꯗꯤ ꯆꯞ ꯆꯥꯕꯤꯗꯤ ꯈꯪꯗꯦ ꯑꯗꯣ ꯋꯥꯔꯤꯗꯤ ꯂꯩꯕꯅꯦꯕ ꯈꯦꯆꯤ ꯑꯣꯟꯒꯤꯕꯒꯤ ꯍꯥꯏꯇꯥꯔꯦꯅꯦ
ꯑꯣ ꯊꯣꯡꯕꯗ ꯁꯣꯏꯒ꯭ꯔꯤꯔꯥꯕ
ꯑꯥ ꯊꯣꯡꯕꯗ ꯁꯣꯏꯒꯤꯕꯅꯦꯕ ꯑꯁꯦꯡꯕꯒꯤꯗꯤ ꯁꯤꯁꯦ ꯍꯥꯏꯗꯤ ꯃꯥꯅ ꯀꯅꯥꯅꯣꯝꯒꯤ ꯃꯆꯥꯟꯅꯨꯄꯤ ꯑꯣꯏꯕꯅꯤꯅꯦ ꯑꯩꯖꯨ ꯋꯥꯔꯤꯗꯣ ꯐꯖꯅ ꯇ ꯀꯥꯎꯒ꯭ꯔꯦꯕꯀꯣ ꯑꯉꯥꯡ ꯑꯣꯏꯔꯤꯀꯟꯗꯅꯦ ꯑꯩꯈꯣꯏ ꯃꯥ ꯍꯣꯏꯅ ꯌꯥꯝ ꯂꯤꯕꯤꯔꯛꯄꯅꯦ ꯃꯆꯟꯅꯨꯄꯤꯗꯨꯅꯥ ꯆꯥꯛ ꯌꯦꯟꯖꯥꯡ ꯊꯣꯡ ꯍꯩꯖꯗꯕ
ꯑꯥ
ꯑꯗꯨ ꯃꯅꯥ ꯃꯌꯥꯝꯕ ꯍꯣꯏꯖꯨ ꯀꯅꯥꯝ ꯂꯩꯇꯕ ꯃꯉꯣꯟꯗꯗꯤ ꯆꯥꯛ ꯊꯣꯡꯕꯁꯤꯗꯤ ꯇꯥꯔꯕ ꯑꯗꯨꯗ ꯃꯥꯅ ꯄꯨꯂꯞ ꯌꯥꯟꯁꯤꯜꯂꯒ ꯊꯣꯡꯒꯤꯕꯅꯦꯕ ꯑꯗꯨꯒꯤ ꯁꯤꯒꯤ ꯀꯩꯅꯣꯖꯦ
ꯎꯝ ꯑꯗꯨꯗꯩ ꯀꯀꯛ ꯁꯦꯝꯗꯣ ꯍꯥꯎꯍꯜꯂꯛꯄꯅꯦꯕ
ꯃꯥꯅꯦ ꯃꯥꯅꯦ
ꯁꯦꯝꯗꯣꯛ ꯁꯦꯝꯖꯤꯟꯒꯤꯗꯤ ꯍꯩꯒ꯭ꯔ ꯄꯣꯠꯅꯤ ꯑꯩꯈꯣꯏꯖꯨ ꯍꯥ
ꯎꯝ ꯑꯗꯨꯒꯤꯕꯨꯗꯤ ꯀꯩꯅꯣꯅꯦ ꯐꯦꯁꯕꯨꯛꯇꯥꯒ ꯇꯧꯔꯤ ꯃꯌꯥꯝꯖꯤꯗꯤ ꯂꯣꯏꯔꯦ
ꯎꯝ ꯀꯩ ꯃꯊꯦꯜ ꯆꯥꯔꯥꯒꯦ ꯉꯁꯤꯕꯣ
ꯉꯁꯤꯗꯤ ꯑꯍꯥꯎꯕ ꯑꯃ ꯆꯥꯖꯦꯅ ꯑꯍꯥꯎꯕ ꯑꯃ ꯇꯧꯁꯜꯂꯤꯅꯦ
ꯑꯦꯁ
ꯎꯝ ꯑꯦ ꯌꯥꯝ ꯀꯟꯅ ꯑꯍꯥꯎꯕꯗꯤ ꯅꯠꯇꯦꯗ ꯑꯩꯈꯣꯏ ꯈꯨꯜ ꯊꯪꯅꯕꯗꯒꯤ ꯁꯟꯗꯣ ꯈꯔ ꯂꯧꯔꯨꯔꯦ ꯑꯗꯨꯗꯨꯒ
ꯑꯍꯥꯎꯕꯗ ꯆꯥꯅ ꯅꯥꯁꯥꯥꯗꯨ ꯅꯣꯏꯈꯠꯂꯛ ꯑꯅꯤꯅꯦ ꯑꯍꯥꯎꯕꯗ ꯆꯥꯔ ꯂꯩꯔꯥꯗꯤ
ꯃꯟꯅꯦ ꯃꯟꯅꯦ ꯅꯣꯏꯈꯠꯄ ꯍꯥꯏꯕꯨ ꯀꯩꯅꯣ ꯐꯖꯅ ꯅꯣꯏꯈꯠꯂꯕꯥꯅꯤ ꯍꯧꯖꯤꯛ ꯌꯥꯗ꯭ꯔꯦ ꯑ ꯀꯩꯅꯣ ꯌꯧꯔꯦ ꯑꯦꯠꯇꯤ ꯌꯧꯔꯦ ꯋꯦꯠꯁꯦ
ꯑꯣ
ꯌꯥꯡꯂꯦꯟ ꯈꯤꯇꯪ ꯁꯥꯡꯕꯖꯤꯗꯀꯣ ꯅꯣꯏꯗꯕ ꯃꯥꯟꯕꯥꯏ ꯋꯥꯅꯦ ꯂꯣꯏꯔꯦ ꯗ꯭ꯔꯦꯁ ꯁꯦꯠꯄꯗ ꯐꯖꯕꯅꯥ ꯂꯣꯏꯔꯦ
ꯑꯣ ꯍꯣꯏ ꯑꯗ ꯑꯍꯥꯎꯕꯗꯣ ꯈꯔ ꯈꯔ ꯆꯥꯕ ꯍꯜꯂꯣ ꯅꯠꯇ꯭ꯔꯗꯤ ꯌꯥꯔꯔꯣꯏꯌꯦ
ꯌꯥꯔꯣꯏ ꯌꯥꯔꯣꯏ ꯍꯟꯗ꯭ꯔꯗꯤ
ꯑꯍꯥꯎꯕꯥꯖꯦ ꯆꯥ ꯄꯥꯝꯕꯅꯤꯅꯥ ꯄꯨꯛꯀꯥꯖꯦ ꯅꯣꯡꯃ ꯅꯣꯡꯃꯒꯤ ꯁꯨꯝ ꯊꯣꯟꯗꯣꯔꯛ ꯁꯨꯝ ꯊꯣꯟꯗꯣꯔꯥꯛ ꯌꯥꯗ꯭ꯔꯦ
ꯎꯝ ꯅꯣꯏꯁꯨ ꯐꯖꯅ ꯆꯥꯕꯅꯤꯗꯣ
ꯎꯝ ꯑꯗꯨꯅꯥ ꯈꯪꯗꯦꯗ ꯅꯍꯥ ꯑꯣꯏꯔꯤꯉꯥꯏꯖꯦ ꯈꯔ ꯁꯕꯥꯟꯖꯦ ꯈꯔ ꯁꯦꯝꯍꯧꯗ꯭ꯔꯒꯗꯤ
ꯃꯥꯅꯦ ꯃꯥꯅꯦ ꯑꯍꯥꯎꯕ ꯆꯥꯅꯤꯡꯉꯦꯅ ꯄꯥꯡꯆꯥ ꯆꯥꯁꯤꯜꯂꯨꯅꯤ ꯍꯌꯦꯡ ꯍꯟꯅꯨꯔꯀꯥꯟꯗꯗꯤ ꯂꯣꯏꯗꯣꯔꯤꯃꯤꯗꯣ ꯀꯩꯝ ꯆꯥ ꯌꯥꯔꯣꯏꯗꯣꯔꯤꯝꯅꯦ
ꯎꯝ ꯑꯉꯥꯡ ꯑꯣꯏꯔꯤꯉꯩꯗ ꯆꯥꯝꯃ ꯆꯥꯕꯅꯤ ꯑꯃ ꯑꯃ ꯆꯥꯔꯁꯨ ꯀꯩꯁꯨꯝ ꯇꯧꯗꯦ ꯍꯧꯖꯤꯛꯇꯤ ꯌꯥꯗ꯭ꯔꯦꯕ
ꯌꯥꯗ꯭ꯔꯦ ꯌꯥꯗ꯭ꯔꯦ
ꯊꯥꯎꯁꯤ ꯍꯞꯇꯥ ꯑꯃ ꯀꯩ ꯑꯃ ꯍꯦꯛ ꯆꯥꯔꯨꯕꯒ ꯑꯗꯨꯝ ꯗꯥꯏꯔꯦꯛ ꯏꯐꯦꯛ ꯄꯨꯛꯇ ꯍꯦꯛꯇ ꯂꯥꯛꯑꯦꯕ
ꯎꯝ ꯀꯩꯗꯧꯔꯃꯤꯅꯣ ꯅꯪꯕꯣ
ꯑꯩ ꯀꯩꯅꯣ ꯇꯧꯒꯦ ꯇꯧꯔꯝꯕꯅꯦ ꯁꯤꯗ ꯏꯃꯥꯟꯅꯕ ꯃꯥꯒꯤ ꯄ꯭ꯔꯣꯖꯦꯛ ꯇꯧꯕꯁꯤꯅ ꯇꯧ ꯇꯧꯔꯝꯕꯅꯦ ꯅꯪ ꯀꯣꯜ ꯇꯧꯕ ꯑꯗꯨꯗ ꯉꯍꯥꯛꯁꯨꯝ ꯄꯥꯎ ꯐꯥꯎꯅꯗ ꯀꯨꯏꯔꯦꯅ ꯁꯨꯝ ꯄꯔꯝꯄꯗ ꯇꯧꯔꯝꯕꯅꯦ
ꯑꯣ ꯐꯔꯦ -ꯐꯔꯦ ꯑꯗꯨꯗꯤ ꯃꯥꯏꯗꯨꯖꯨ ꯇꯧꯊꯣꯛꯑꯣ ꯑꯩꯖꯨ ꯋꯥꯥꯛꯀꯤꯡ ꯆꯠꯂꯨꯕꯅꯦ ꯌꯨꯝ ꯍꯟꯖꯜꯂꯦ ꯇꯨꯝꯅꯕ ꯇꯧꯔꯨꯔꯒꯦ
ꯎꯝ ꯃꯥꯏꯁꯤ ꯀꯩꯅꯣ ꯍꯌꯦꯡꯗꯣ ꯁꯕꯃꯤꯠ ꯇꯧꯅꯤ ꯍꯥꯏꯕꯅꯦꯕ ꯃꯥꯏ ꯀꯩꯅꯣꯒꯤ ꯀꯣꯂꯦꯖꯀꯤ ꯑꯣꯏ ꯃꯥꯅꯦ ꯃꯥꯏ ꯄ꯭ꯔꯣꯖꯦꯛꯇꯣ
ꯑꯣ
ꯑꯗꯨ ꯁꯦꯝ ꯑ ꯑꯃꯇꯪ ꯇꯧꯃꯤꯟꯅꯔꯒ ꯍꯩꯕꯣꯟꯇꯦ ꯏꯃꯥꯟꯅꯕꯅꯤ ꯀꯥꯏꯅ ꯑꯩꯅ ꯁꯨꯝ ꯇꯥꯛꯄꯤ ꯈꯣꯠꯄꯤ ꯇꯧꯔꯒ ꯇꯧꯕꯤꯅꯦ
ꯃꯤꯑꯣꯏꯕ ꯍꯥꯏꯁꯦ ꯂꯩꯕꯅꯤ ꯍꯣ ꯍꯣꯏ -ꯍꯣꯏ ꯇꯧꯔꯣ- ꯇꯧꯔꯣ
ꯎꯝ
ꯊꯃꯦ- ꯊꯝꯃꯦ
ꯑꯣ